ꯅꯪꯅ ꯀꯩꯅꯣ ꯐꯕꯠ ꯐꯕꯠ ꯀꯛꯏꯗꯣ
ꯑꯩꯁꯦ ꯌꯥꯝ ꯅꯨꯡꯉꯥꯏꯔꯤꯌꯦ
ꯅꯪ ꯑꯥ ꯑꯩ ꯑꯩꯉꯣꯟꯁꯤꯗ ꯑꯃ ꯂꯣꯏꯕꯒ ꯑꯃ ꯑꯃ ꯂꯣꯏꯕꯒ ꯑꯃ ꯇꯧ ꯇꯧ
ꯁꯦ
ꯏꯁ ꯑꯦ ꯃꯥ ꯑꯁꯤ ꯑꯩꯉꯣꯟꯗ ꯎꯝ ꯅꯤꯄꯥꯜꯂꯛ ꯇꯧꯔꯗꯤ ꯐꯅꯌꯥꯝ ꯐꯪꯅꯤꯍꯦ
ꯂꯥꯡꯒꯅꯣ ꯍꯥꯏꯕꯅꯤꯅ
ꯀꯔꯤꯒꯤꯅꯣ ꯅꯪ ꯑꯩꯉꯣꯟꯗ ꯂꯥꯛꯒꯅꯣꯗ ꯍꯥꯏꯔꯤꯁꯤꯕꯣ
ꯂꯥꯡꯒꯅꯣꯁꯦ ꯃꯔꯣꯏ ꯅꯄꯥꯛꯄꯤꯁꯦ ꯆꯥꯅꯤꯡꯕ꯭ꯔꯥ꯫
ꯆꯥꯏꯗꯦ
ꯀꯔꯤꯒꯤ ꯆꯥꯅꯤꯡꯗꯕ ꯏꯟꯁꯤꯜꯂꯛꯀꯅꯤꯅ ꯅꯈꯅꯥꯎꯗꯨꯗ꯫
ꯃꯤ ꯆꯥꯏꯅꯤꯡꯗꯦ ꯍꯥꯏꯔꯒ ꯏꯟꯖꯤꯟꯂꯛꯀꯅꯤ ꯅꯈꯅꯥꯎ ꯍꯥꯏꯗꯤ ꯀꯩ ꯆꯥꯅꯔꯤꯒꯦ꯫
ꯀꯩꯅꯣꯝ ꯍꯪꯒꯦ ꯅꯄꯥꯛꯄꯤꯒꯤ ꯃꯄꯥꯟꯗꯣ ꯀꯩ ꯃꯆꯨ ꯁꯥꯠꯂꯦ ꯍꯥꯏꯔꯣ꯫
ꯑꯉꯧꯕ
ꯑꯉꯧꯕꯗ ꯀꯃꯥꯏꯅ ꯁꯥꯠꯂꯤ
ꯑꯉꯧꯕ꯭ꯔꯅꯦ ꯖꯨꯔꯨꯖꯨꯔꯨꯖꯨꯔꯨ ꯍꯥꯏꯅ ꯑꯃ ꯂꯩꯥ ꯑꯃ ꯐꯨ ꯀꯥꯝꯕꯗ ꯄꯠ ꯄꯥꯊꯣꯛꯈꯤꯕ ꯃꯥꯟꯕꯗꯣ
ꯑꯗꯨꯃꯥꯏ ꯁꯥꯠꯂꯤꯕ ꯁꯥꯠꯂꯦ ꯑꯗꯨꯗꯤ ꯅꯪꯒꯤ ꯅꯪꯒꯤ ꯈ꯭ꯋꯥꯏꯗꯒꯤ ꯄꯥꯝꯖꯕ ꯂꯩꯁꯦ ꯀꯔꯤꯅꯣ ꯍꯥꯏꯔꯛꯑꯣ
ꯔꯣꯁ
ꯀꯔꯤ ꯅꯪ ꯑꯟꯗꯨꯔꯒꯨꯂꯥꯞ ꯄꯥꯝꯃꯦ꯫
ꯑ ꯑꯗꯨꯔ ꯑ ꯀꯔꯤ ꯑꯝꯇ ꯍꯥꯏꯌꯨꯅꯦ
ꯑꯥ ꯒꯨꯂꯥꯞ
ꯑꯗꯨꯔ ꯒꯨꯂꯥꯞ
ꯑꯗꯨꯔ ꯒꯨꯂꯥꯞ
ꯍꯣꯏ ꯒꯨꯂꯥꯞ ꯑꯗꯣ ꯍꯣꯏ ꯄꯥꯝꯃꯦ ꯒꯨꯂꯥꯞꯁꯦ ꯑꯗꯣ ꯈꯪꯗꯦ ꯑꯇꯣꯞꯄ ꯇꯨꯂꯤꯞꯁꯨ ꯄꯥꯝꯃꯤ ꯂꯣꯏ ꯄꯥꯝꯃꯦ ꯐꯕꯨ ꯐꯖꯔꯗꯤ ꯂꯣꯏ ꯄꯥꯝꯃꯦꯗꯨꯅꯦ ꯍꯣꯏ ꯑꯩꯅꯒ ꯅꯨꯄꯥ ꯑꯣꯏꯔꯝꯃꯗꯤ ꯀꯣꯏꯒꯗꯕ ꯅꯨꯄꯤ ꯃꯌꯥꯝꯁꯦ ꯑꯁ ꯈꯪꯗ꯭ꯔꯦ ꯑꯩ
ꯑꯣ ꯑꯃꯇꯪꯗ ꯄꯦꯟꯗꯦ ꯅꯠꯇ꯭ꯔꯥ
ꯃꯥꯅꯦ ꯐꯖꯕ ꯄꯨꯝꯅꯃꯛ ꯑꯩꯒꯤ ꯑꯣꯏꯅꯤꯡꯉꯤ ꯃꯣꯏꯁꯨ ꯑꯣꯏꯅꯤꯡꯉꯤꯗꯨꯗꯤ
ꯃꯥꯅꯦ ꯃꯥꯅꯦ ꯑꯣꯏꯒꯗꯕꯅꯦ ꯂꯩꯖꯤꯡꯖꯤꯒꯤꯖꯨ ꯐꯖꯕꯗꯤ ꯑꯃꯃꯝ ꯂꯣꯏ ꯂꯩꯖꯩꯅꯦ
ꯃꯥꯅꯦ ꯃꯥꯥꯏ ꯃꯥꯏꯒꯤ ꯃꯒꯨꯟꯅꯦ ꯔꯣꯁ ꯄꯥꯝꯕ ꯃꯤꯅ ꯇꯨꯂꯤꯞ ꯄꯥꯝꯃꯣꯏ ꯇꯨꯂꯤꯞ ꯄꯥꯝꯕ ꯃꯤꯅ ꯔꯣꯁ ꯄꯥꯝꯃꯣꯏ
ꯑꯗꯣ ꯑꯩꯈꯣꯏꯗꯤ ꯄꯨꯂꯞ ꯄꯥꯝꯃꯦꯕ ꯅꯠꯇ꯭ꯔꯥ
ꯃꯥꯅꯦ ꯑꯗꯨꯗꯤ ꯑꯩꯈꯣꯏꯅ ꯑꯗꯨꯝ ꯂꯩ ꯑꯣꯏꯕꯩ ꯄꯥꯝꯖꯕ ꯋꯥꯅꯤꯅ ꯃꯤꯗꯤ ꯀꯩꯁꯨ ꯄꯥꯝꯗꯦꯗ
ꯎꯝ ꯃꯥꯅꯦ
ꯊꯤꯌꯦꯕ ꯂꯣꯏꯅ
ꯍꯣꯏ ꯃꯤꯗꯗꯤ ꯀꯦꯝ ꯄꯥꯝꯗꯦꯕ
ꯌꯥꯔꯦꯕ ꯃꯤꯗꯤ ꯌꯥꯝꯅꯅꯦ ꯐꯠꯇꯦꯕ
ꯐꯠꯇꯦ
ꯑꯗ ꯅꯪ ꯁꯤ ꯐꯪꯁꯟ ꯇꯧꯔꯗꯤ ꯂꯥꯛꯑꯣꯏꯗ꯭ꯔꯣ
ꯀꯩ ꯅꯨꯃꯤꯠꯇ
ꯑꯦꯍꯦ ꯀꯩ ꯅꯨꯃꯤꯠꯇ ꯅꯠꯇꯦ ꯅꯪ ꯁꯥꯏ ꯍꯥꯏꯕ ꯋꯥꯔꯤꯗꯨꯒꯤ
ꯉꯁꯥꯏ ꯍꯥꯏꯕ ꯋꯥꯔꯤꯗꯨꯒꯤ ꯂꯥꯛꯀꯅꯤ ꯀꯩꯅꯣ
ꯎꯝ ꯑꯗꯣ ꯑꯍꯤꯡ ꯂꯦꯛ ꯑꯗꯣ ꯑꯍꯤꯡ ꯂꯦꯛꯄ ꯌꯥꯔꯣꯏꯗ꯭ꯔꯕ
ꯑꯗꯨ ꯀꯩ ꯅꯨꯃꯤꯠꯇ ꯇꯥꯔꯛꯇꯣꯏꯅꯣ ꯃꯣꯏꯗꯣ ꯍꯥꯏꯗꯤ ꯊꯥꯡꯖꯒꯨꯝꯕꯗ ꯇꯥꯔꯗꯤ ꯌꯥꯝ ꯅꯨꯡꯉꯥꯏꯅꯤ
ꯅꯪ ꯇꯨꯏꯁꯟ ꯇꯧꯔꯛꯑꯗꯤ ꯁꯤꯅꯦ ꯑꯩꯅ ꯈꯜꯂꯤ ꯅꯪ ꯇꯨꯏꯁꯟ ꯇꯧꯕꯩꯅꯦ ꯑꯩꯅ ꯍꯪꯉꯛꯏꯁꯤꯅ
ꯑꯗꯨꯅꯦ ꯑꯩꯅ ꯍꯥꯏꯗꯤ ꯊꯥꯡꯖꯒꯨꯝꯕꯗ ꯇꯥꯔꯛꯑꯗꯤ ꯌꯥꯝ ꯅꯨꯡꯉꯥꯏꯅꯦ ꯍꯥꯏꯁꯦ
ꯑꯗꯨꯗꯤ ꯃꯣꯏ ꯁꯤꯟꯕ ꯃꯤꯗ ꯍꯥꯏꯅꯔꯤꯁꯤꯔꯣ ꯊꯥꯡ ꯇꯥꯍꯜꯂꯛꯑꯣꯅ
ꯎꯃ ꯇꯪꯂꯥ
ꯊꯧꯗꯕ꯭ꯔꯣ ꯈꯪꯗꯦ ꯀꯩꯀꯩꯅꯣ ꯃꯣꯏ ꯐꯪꯁꯟ ꯃꯣꯏ ꯀꯔꯤ ꯀꯔꯤ ꯏꯕꯦꯟ ꯌꯥꯝ ꯇꯧꯔꯤꯗꯨꯗꯤ
ꯑꯗꯨꯅꯦ ꯑꯩꯅ ꯍꯥꯏꯁꯦ ꯅꯣꯡꯃꯇꯪ ꯅꯣꯡꯃꯇꯪꯗ ꯅꯠꯇ꯭ꯔꯣ ꯐꯨꯜ ꯌꯦꯡꯗꯣꯏꯗꯤ ꯑꯩꯈꯣꯏꯅ ꯌꯦꯡꯕꯗꯨꯗꯤ
ꯑꯥ ꯑꯥ ꯏꯁꯩ ꯑꯩꯈꯣꯏꯅ ꯌꯦꯡꯗꯣꯏꯖꯤꯅ ꯖꯒꯣꯏ ꯏꯁꯩ
ꯑꯗꯨ ꯈꯛꯇꯅꯦꯕ ꯃꯣꯏ ꯇꯧꯕꯕꯨꯗꯤ ꯃꯣꯏ ꯍꯞꯇꯥ ꯑꯃ ꯃꯣꯏ ꯑꯗꯨꯝ ꯃꯅꯨꯡꯗ ꯇꯧꯖꯕꯅꯤꯗꯅ ꯑꯗꯨꯗꯤ ꯑꯗꯨꯅ ꯂꯥꯁ ꯗꯦꯗꯨꯃ ꯂꯩꯕꯨꯗꯤ ꯏꯁ ꯂꯧꯕ ꯂꯥꯛꯀꯅꯤꯅꯦ ꯌꯨꯝꯗꯒꯤ
ꯂꯥꯛꯑꯣ ꯅꯪꯒ ꯍꯥꯏꯒꯠꯃꯤꯟꯅꯔꯁꯤ ꯄꯨꯟꯅ
ꯏꯁ ꯅꯣꯛꯆꯅꯤꯡꯗ꯭ꯔꯥ
ꯀꯩ ꯅꯣꯛꯅꯤꯡꯒꯦ ꯍꯥ
ꯑꯩꯈꯣꯏ ꯍꯩꯅꯧꯁꯦ ꯅꯪ ꯃꯥꯟꯕ ꯌꯥꯝ ꯄꯥꯜꯂꯦ
ꯀꯔꯤ ꯑꯩ ꯃꯥꯜꯂꯤꯗꯣ ꯐꯖꯔꯝꯃꯗꯧꯅꯤ
ꯍꯣꯏ ꯐꯖꯩ ꯄꯨꯝꯕꯨꯝ ꯇꯥꯔꯒꯀꯣ ꯕꯨꯕꯨꯞ ꯂꯥꯎꯕ
ꯑꯗꯨꯅꯤ ꯅꯣꯏ ꯍꯩ ꯂꯩꯕꯗ ꯆꯤꯒꯪꯅꯕ ꯂꯩ ꯅꯣꯏ ꯍꯩ ꯂꯩꯕꯗ ꯆꯤꯒꯪꯅꯕ ꯂꯩꯅꯤꯡꯕ꯭ꯔꯥ ꯕꯨ ꯕꯨꯞ ꯂꯥꯎꯕ ꯈꯟꯗ꯭ꯔꯣ
ꯑꯗꯨꯅꯦ ꯍꯥꯏꯁꯦ ꯅꯪꯉꯜ ꯃꯌꯥꯝ ꯅꯪꯉꯜꯕ ꯃꯌꯥꯝ ꯄꯥꯜꯂꯦ ꯍꯥꯏꯁꯤ
ꯅꯪ ꯐꯣꯝ ꯊꯥꯖꯤꯟꯈꯤꯔꯣꯏꯗ꯭ꯔꯣ ꯑꯃꯗꯨꯒꯤ
ꯍꯥꯖꯤꯜꯂꯗꯤ ꯑꯗꯣ ꯑꯩ ꯀꯩꯅꯣꯗꯣ ꯑꯩ ꯑꯝꯇ ꯌꯦꯡꯈꯤꯒꯦ ꯗꯣꯀꯨꯃꯦꯟꯗꯣ ꯑꯩ ꯀꯥꯎ ꯂꯩꯔꯦ
ꯑꯥ ꯑꯩꯁꯨꯅꯦ ꯑꯩꯗꯤ ꯀꯥꯎꯕ ꯅꯠꯇꯦ ꯑꯩꯗꯤ ꯌꯨꯝ ꯆꯠꯂꯨꯔ ꯇꯧꯔꯨꯔꯅꯤ ꯌꯨꯝ ꯆꯠꯄ ꯀꯥꯟꯗ ꯔꯤꯅ꯭ꯌꯨ ꯇꯧꯔꯒꯦ
ꯇꯧꯔꯣ ꯑꯩ ꯀꯩꯅꯣꯗꯣ ꯂꯧꯊꯣꯛꯇ꯭ꯔꯤꯑꯕ
ꯑ ꯑꯃꯗꯨꯁꯨ ꯀꯣꯢꯁꯟ ꯑꯃꯗꯨ ꯑꯗꯨꯁꯨ ꯀꯣꯏꯁꯟꯗꯣ ꯄꯤꯒꯦ ꯄꯤꯒꯦ ꯍꯥꯏꯔꯒ ꯑꯗꯨꯝ ꯄꯤꯗꯦ ꯍꯥꯏꯕ
ꯃꯥ ꯉꯥꯎꯁꯥꯟꯅ ꯂꯩꯔꯦ ꯃꯥ ꯑꯩ ꯊꯥꯖꯔꯛꯇ꯭ꯔꯦ ꯃꯥ ꯍꯌꯦꯡꯋꯥꯏ ꯀꯣꯟꯅꯁꯨ ꯑꯗꯨꯝ ꯃꯥꯅ ꯑꯃ ꯍꯥꯏꯕꯗꯨꯁꯨ ꯇꯧꯕꯤꯗꯗꯅ
ꯇꯧꯅꯤ ꯑꯗꯨꯗꯤ ꯇꯧꯏ
ꯃꯤ ꯇꯧꯕ꯭ꯔꯥꯅꯦ
ꯎꯝ ꯇꯧꯋꯦ ꯎꯝ ꯍꯟꯗꯛ ꯍꯟꯗꯛ ꯇꯧꯋꯦ ꯍꯟꯗꯛ ꯃꯣꯏꯒꯤ
ꯃꯤ ꯀꯌꯥ
ꯃꯣꯏ ꯃꯤ ꯈꯔ ꯃꯥꯒ ꯈꯔ ꯄꯨꯟꯕ ꯃꯣꯏ ꯑꯅꯤꯒ ꯇꯧꯋꯤ
ꯑꯅꯤꯈꯥꯛꯇ
ꯎꯝ
ꯑꯅꯤꯈꯛꯇꯪꯗꯨꯗꯤ ꯃꯥꯒ ꯄꯨꯟꯕꯗꯤ
ꯑꯦ ꯑꯗꯣ ꯑꯩꯈꯣꯏꯅ ꯈꯪꯕꯗ ꯍꯥꯏꯕꯅꯤ ꯑꯩꯅ ꯈꯪꯕꯗ ꯑꯇꯣꯞꯄ ꯃꯌꯥꯝ ꯀꯌꯥꯝ ꯂꯩꯔꯝꯒꯅꯤꯗꯤ ꯈꯪꯕ꯭ꯔꯥ
ꯎꯝ
ꯑꯩꯅ ꯈꯪꯕꯗꯗꯤ ꯑꯅꯤꯈꯛꯅꯤ ꯑꯩꯅ ꯈꯪꯗꯕꯗ ꯃꯌꯥꯝ ꯂꯩꯔꯝꯃꯣꯏꯗ꯭ꯔꯥ ꯅꯪ ꯁꯪꯁꯥꯔꯁꯤ ꯌꯥꯝꯅ ꯄꯤꯛꯏ ꯃꯅꯤꯄꯨꯔ ꯄꯤꯛꯏ ꯍꯥꯏꯗꯅ ꯈꯪꯕ꯭ꯔꯥ ꯉꯔꯥꯡ ꯅꯣꯏ ꯐ꯭ꯔꯦꯟꯅ ꯍꯥꯏꯔꯝꯃꯤꯅꯦ ꯃꯅꯤꯄꯨꯔ ꯄꯤꯛꯏꯅ ꯍꯥꯏꯔꯝꯃꯦ ꯂꯣꯏ ꯈꯪꯅꯕꯅꯤꯅ
ꯉꯔꯥꯡ ꯅꯣꯏ ꯐ꯭ꯔꯦꯟ ꯅꯥꯗꯤ
ꯅꯣꯏ ꯐ꯭ꯔꯦꯟꯅ ꯅꯣꯏ ꯐ꯭ꯔꯦꯟ ꯑꯃ ꯂꯥꯛꯕꯗꯨ
ꯑꯣ ꯑꯗꯨꯅ ꯀꯅꯥꯗ ꯍꯥꯏꯔꯝꯃꯤꯅꯣ
ꯑꯩꯈꯣꯏꯗ ꯅꯣꯏꯒꯤ ꯑꯃ ꯅꯣꯏꯒꯤ ꯑꯃ ꯑꯥ ꯂꯩꯕ ꯐ꯭ꯔꯦꯟꯗꯨꯗ ꯍꯥꯏ ꯍꯥꯏꯕ ꯍꯥ ꯗꯥꯎꯔꯤꯗꯣ ꯂꯣꯏ ꯈꯪꯅꯔꯛꯀꯅꯤꯅ ꯃꯅꯤꯄꯨꯔ ꯄꯤꯛꯏꯅ
ꯑꯃ ꯑꯥ ꯂꯩꯕ ꯍꯥꯢꯁꯤꯅ ꯀꯅꯅꯣ
ꯂꯝꯝꯁꯤꯜꯂꯗ
ꯑꯣ ꯑꯃꯗꯨꯅ ꯑꯃꯒꯤꯗꯣ ꯍꯥꯏꯔꯝꯃꯤꯕ
ꯎꯝ
ꯑꯩ ꯒ꯭ꯌꯥꯟ ꯇꯥꯢꯔ ꯇꯥꯗꯔꯤꯔ ꯈꯪꯗꯕꯤꯗ ꯄꯨꯡꯉꯥꯡ ꯉꯥꯡꯕꯤꯗꯨꯅꯦꯕ ꯑꯩꯅ ꯆꯤꯡꯅꯔꯤ ꯆꯤꯡꯅꯔꯤꯁꯤꯕꯨꯗꯤ ꯆꯨꯝꯃꯝꯗꯣꯏꯅꯦꯕꯀꯣ
ꯍꯣꯏ ꯅꯪꯒꯤ ꯅꯣꯏꯒꯤ ꯑꯥꯗ ꯂꯩꯍꯧꯕꯗꯣ
ꯎꯝ
ꯅꯣꯏꯒꯤ ꯍꯧꯔꯛꯐꯝꯗ ꯂꯩꯍꯧꯕꯗꯣ ꯑꯗꯨ ꯑꯗꯨꯗ ꯍꯥꯏꯗꯤ ꯃꯥꯅ ꯇꯧꯔꯤꯁꯤꯡꯗꯣ ꯑꯗꯨꯝ ꯃꯣꯏ ꯃꯁꯦꯟ ꯈꯪꯅꯔꯛꯀꯅꯤ ꯑꯗꯨꯝ ꯍꯌꯦꯡꯋꯥꯢ ꯄꯥꯎ ꯐꯣꯡꯅꯔꯛꯄꯗ ꯑꯗꯨꯝ ꯅꯪꯗꯣ ꯀꯩꯁꯨ ꯌꯥꯝ ꯐꯖꯔꯣꯏ ꯃꯅꯤꯄꯨꯔ ꯄꯤꯛꯏ ꯍꯥꯏꯔꯝꯃꯦ ꯍꯥꯏꯌꯦꯕ
ꯎꯝ ꯑꯗꯨ ꯑꯃꯨꯛ ꯁꯥꯔꯝꯃꯦꯕ ꯉꯔꯥꯡꯗꯣ ꯑꯃꯁꯤꯅ ꯍꯧꯔꯤ ꯑꯣꯏꯔꯝꯅꯤ
ꯑꯝ ꯃꯥꯅꯦ ꯑꯗꯨꯕꯨꯗꯤ
ꯎꯝ ꯍꯧꯅꯤꯡꯗ꯭ꯔꯕ ꯑꯃꯁꯤꯅ ꯃꯔꯣꯟ ꯑꯃ ꯐꯨꯗꯥꯠꯂꯣ ꯑꯗꯨ ꯅꯨꯄꯤꯗꯣ
ꯑ
ꯃꯥ ꯃꯥ ꯃꯤꯒꯤꯗ ꯌꯥꯝꯅ ꯀꯩꯅꯣ ꯇꯧꯔꯤꯗꯣ ꯀꯩꯒꯤꯅꯣ ꯃꯥ
ꯈꯔ ꯈꯔ ꯃꯁꯥꯢꯅꯦ ꯑꯗꯨꯗꯤ ꯈꯔ ꯃꯁꯥꯏꯅꯦ ꯏꯁ ꯀꯗꯤ ꯍꯥꯏꯑꯦ ꯅꯣꯏꯅ ꯋꯥꯔꯛꯇꯕ ꯋꯥꯔꯛꯄ ꯉꯝꯗꯗꯅ ꯂ ꯀꯥꯏ ꯄꯣꯠꯇꯨ
ꯈꯔ ꯋꯥꯔꯛꯑꯣ ꯃꯗꯨ
ꯅꯪꯗ ꯈꯤꯇꯪ ꯍꯦꯟꯃꯟꯗ꯭ꯔꯣ ꯅꯪꯗ ꯈꯤꯇꯪ ꯑꯩ ꯑꯩ ꯈꯤꯇꯪ ꯅꯨꯡꯉꯥꯏꯇꯕ ꯑꯃ ꯐꯥꯎꯦ ꯅꯣꯏꯅ ꯅꯣꯏꯅ ꯋꯥꯔꯛꯄ ꯉꯝꯗꯨꯅ ꯂꯥꯛꯑꯕ ꯃꯇꯨꯡꯗ
ꯅꯪꯅ ꯅꯅꯥꯛꯇ ꯂꯩꯕ ꯅꯪꯅ ꯉꯅꯥꯛꯇ ꯂꯩꯕꯅꯤꯅ ꯈꯔ ꯆꯞꯊꯦꯛꯑꯣ ꯍꯥꯏꯕ ꯑꯩꯅ ꯍꯥꯏꯗꯤ
ꯍꯣꯏ ꯍꯣꯏ ꯑꯩ ꯈꯔ ꯑꯣꯜꯂꯒꯦꯀꯣ
ꯑꯣꯠꯂ‌ꫭ
ꯑꯩꯗꯤꯉꯁꯤꯁ‌ꯦ ꯑꯦ ꯉ ꯑꯩ ꯉꯁꯤꯗꯤ ꯌꯥꯎꯍꯧ ꯉꯟꯗ꯭ꯔꯥ
ꯅꯪꯕꯥ
ꯑꯝ
ꯅꯪꯗꯤ ꯃꯤꯀꯞ ꯊꯣꯛꯂꯛꯄ ꯅꯠꯇꯕ꯭ꯔꯥ
ꯅꯠꯇ‌ꯦ ꯏꯁ ꯎꯁꯤꯠꯇ‌ꯦ ꯍ‌ꯦ ꯎꯁꯤꯠ ꯇ‌ꯦ ꯍꯦ ꯅꯪꯗꯤ ꯎꯟꯁꯤꯗꯦ ꯌꯥꯝ ꯊꯤꯅ ꯎꯁꯤꯠ ꯌꯥꯝꯊꯤꯅ ꯀꯔꯦꯝꯅꯩꯍꯩ ꯁꯤꯗꯤ ꯃꯌꯥꯝ
ꯑꯩꯗꯤ ꯃꯤꯀꯞ ꯊꯣꯛꯂꯛꯑꯒ ꯁꯨꯝ ꯄꯥꯕꯨꯡꯗꯒꯤ ꯃꯦꯠ ꯂꯩꯔꯤ
ꯅꯪꯅ ꯌꯥꯝ ꯊꯤ ꯎꯁꯤꯠꯇꯦꯅ ꯌꯥꯝ ꯊꯤꯅ ꯀꯔ‌ꯦꯝꯅꯩꯍ‌ꯦ ꯅꯪꯒꯨꯗꯨꯗꯤ
ꯉꯔꯥꯡꯅ ꯄꯨꯡ ꯀꯌꯥꯗ ꯇꯨꯝꯃꯤꯕ
ꯉꯔꯥꯡꯗꯤ ꯇꯔꯥꯗ ꯇꯔꯥꯗ
ꯀꯌꯥꯗꯕ
ꯑꯩꯅ ꯅꯉ‌ꫭꯟꯗ ꯃ‌ꯦꯁ‌ꯦꯁ ꯊꯥꯔꯝꯗ꯭ꯔ‌ꫭ
ꯎꯝ
ꯑꯗꯣ ꯅꯪꯅ ꯅꯪ ꯎꯏꯌꯦ ꯍꯥꯏꯕꯗ ꯑꯩ ꯇꯨꯝꯃꯣ ꯇꯨꯝꯃꯣ ꯍꯥꯏꯔꯝ‌ꯃꯒ ꯑꯗꯨꯝ ꯑꯩꯖꯨ ꯇꯨꯒ‌꯭ꯔ‌ꯦ
ꯎꯝ
ꯑꯩꯗꯨꯗ ꯀꯩꯅꯣꯒ ꯁꯥꯟꯅꯔꯤꯕꯑꯕ ꯋꯥꯔꯤ ꯑꯃ ꯁꯥꯟꯅꯕꯗ ꯑꯗꯨꯝ ꯅꯪꯒ ꯑꯃꯨꯛ ꯁꯥꯟꯅꯕꯩ ꯇꯧ ꯂꯩꯔꯒꯗꯤ ꯄꯨꯡꯗꫭ ꯑꯥ ꯊꯦꯡꯆꯗꯕ ꯑꯗꯨ ꯊꯦꯡꯉꯒꯗꯤ ꯇꯨꯝꯕ ꯑꯃꯨꯛ ꯌꯥꯔꫭꯏꯗꫭꯏꯕ ꯑꯩꯅ ꯇꯨꯝꯅꯤꯡꯉꯥꯏꯗ ꯇꯨꯝꯍꯧꯗ꯭ꯔꯒꯗꯤꯅꯦ ꯄꯨꯡꯗꯣ ꯊꯦꯡꯕꯧ ꯂꯩꯔꯗꯧꯕꯩ ꯑꯗꯨꯏ ꯍꯪ ꯑꯗꯨꯝ ꯍ
ꯉꯟꯅ ꯇꯨꯝꯕꯅ ꯐꯕꯅꯦ ꯉꯟꯅ ꯇꯨꯝꯃꯨ ꯉꯟꯅ ꯍꯥꯎ
ꯑꯁꯤ ꯉꯟꯅ ꯇꯨꯝꯟꯅ ꯉꯟꯅ ꯉꯟꯅ ꯇꯨꯝꯅ ꯉꯟꯅ ꯍꯧꯕꯁꯤꯅꯀ꯭ꯋꯥ ꯑꯩ ꯏꯁꯥꯁꯨ ꯐꯕ ꯑꯗꯨꯒꯤ ꯇꯨꯝꯕꯅꯤꯗ ꯑꯦꯛꯁꯔꯁꯥꯏꯖ ꯈꯔꯗꯤ ꯇꯧꯕꯅꯤꯗ ꯑꯩꯅ ꯁ꯭ꯋꯥꯥꯏꯗ ꯂꯥꯛꯑꯒ ꯄ꯭ꯂꯦꯟꯒ ꯇꯧꯈꯥꯏꯕꯅꯦ ꯅꫭꯡ ꯈꯪꯒꯤ ꯇ꯭ꯔꯦꯂꯔ ꯐꯖꯍꯜꯂꯤꯔꯗꯤ ꯈꯪꯗꯦꯀꯣ ꯑꯩꯁꯨ ꯍꯜꯂꯣ ꯍꯜꯂꯣ ꯑꯩꯅ ꯇꯥꯗ꯭ꯔꯤꯔꯥ ꯃꯥꯅ ꯑꯃꯨꯛ ꯅꯪ ꯀꫪꯥꯏ ꯑꯃꯨꯛ ꯆꯠꯂꯤꯅꯣ
ꯑꯣ ꯑꯩ ꯃꯩ ꯃꯨꯠꯈꯤꯕ
ꯅꯪꯒꯤ ꯃꯩ
ꯃꯩ ꯃꯨꯠꯄꯗ ꯋꯥꯏ ꯐꯥꯏ ꯇꯠꯄ
ꯅꯪ ꯅꯦꯠ ꯌꯥꯎꯗ꯭ꯔꯣ
ꯋꯥꯏ ꯐꯥꯏ ꯆꯠ ꯌꯥꯎꯋꯦ ꯑꯗꯨ ꯑꯗꯨꯒꯤꯅ ꯑꯃꯨꯛ ꯀꯣꯟꯅ ꯌꯥꯔꯛꯏꯁꯦ
ꯎꯝ ꯑꯩ ꯅꯪ ꯑꯃꯨꯛ ꯀꯔꯥꯏꯗ ꯑꯃꯨꯛ ꯆꯠꯊꯣꯛꯈ꯭ꯔꯕꯅꯣ
ꯅꯠꯇꯦ ꯅꯠꯇꯦ ꯃꯩꯗꯣ ꯄꯨꯨꯠ ꯃꯨꯠꯂꯨꯕ ꯑꯗꯨꯗ ꯅꯦꯠꯋꯔꯛꯇꯣ ꯉꯥꯛꯇꯪ ꯑꯦꯛꯆꯦꯟꯖ ꯇꯧꯅꯕꯒꯤꯀꯣ
ꯎꯝ ꯑꯥꯏ ꯑꯟꯗꯔꯁꯇꯦꯟ ꯑꯥꯏ ꯑꯟꯗꯔꯁꯇꯦꯟ
ꯎꯝ ꯌꯨꯈꯪꯁ
ꯌꯦꯁ ꯑꯥꯏ ꯈꯪꯁ
ꯎꯝ
ꯅꯨꯡꯁꯥꯁꯦ ꯌꯥꯝ ꯂꯥꯛꯑꯝꯗꯕꯅꯦ ꯉꯁꯥꯏ ꯑꯗꯨꯝ ꯄꯨꯡ ꯇꯔꯥꯃꯥꯊꯣꯏ ꯐꯥꯎꯗꯤ ꯍꯧꯖꯤꯛꯛꯇꯤ ꯊꯥ ꯌꯥꯝ ꯌꯥꯛꯈꯠꯂꯛꯑꯦ ꯉꯁꯤꯗꯤ ꯁꯥꯗꯦꯀꯣ ꯀꯩꯁꯨ
ꯁꯥꯗꯦ ꯉꯁꯥꯢ ꯑꯌꯨꯛꯇꯒꯤ ꯑꯗꯨꯝ ꯀꯩꯅꯣ ꯇꯧꯔꯗꯨꯗꯤ ꯅꯣꯡꯃꯪꯉ ꯂꯩꯔꯕꯅꯤꯅ
ꯎꯝ
ꯍꯧꯖꯤꯛꯄꯨꯗꯤ ꯅꯨꯡꯁꯥꯕꯨꯗꯤ ꯊꯣꯛꯑꯦ ꯑꯗꯨ ꯑꯣꯏꯇꯥꯔꯁꯨ ꯁꯥꯗꯦ
ꯑꯩ ꯑꯩ ꯑꯩ ꯀꯩꯅꯣꯒꯤ ꯎꯝ ꯚꯣꯗꯥꯒꯤ ꯅꯝꯕꯔꯁꯦ ꯍꯥꯞꯆꯤꯜꯂꯒ ꯑꯃꯨꯛ ꯑꯦꯀꯥꯎꯟ ꯑꯃ ꯍꯥꯡꯉꯒ
ꯑꯦ ꯁꯤ ꯅꯨꯄꯤꯁꯤ ꯌꯦꯡꯉꯨꯅꯦ
ꯅꯪ ꯅꯪ ꯅꯪ ꯅꯆꯤꯟꯗꯣ ꯑꯩꯅ ꯆꯥꯞ ꯂꯥꯎꯅ ꯄꯣꯠꯖꯥꯟꯂꯅꯤ